ꯇꯥꯏ
ꯅꯁꯥꯏꯗꯃꯨꯒ ꯋꯥꯔꯤꯔꯤ ꯁꯥꯕꯔ
ꯆꯔꯤꯗ ꯈꯪꯉꯦ ꯍꯧꯖꯤꯛꯇꯤ ꯑꯗ ꯐꯣꯟ ꯇꯧꯔꯗ ꯄꯥꯏꯈꯠꯄꯒꯤ ꯑꯩꯈꯣꯏ ꯑꯣꯖꯥꯗꯨꯅ ꯚꯗꯤꯑꯣ ꯀꯣꯜ ꯇꯧꯔꯣ ꯇꯧꯔꯦꯕꯀꯣ
ꯎꯝ
ꯀꯣꯜ ꯇꯧꯔꯒ ꯑꯁ ꯅꯝꯕꯨꯜ ꯇꯨꯔꯦꯜ ꯂꯩꯗꯅ
ꯎꯝ
ꯑꯗꯨꯒꯤ ꯃꯄꯥꯟꯗ ꯉꯥꯎꯔꯒ ꯂꯣꯏ ꯇꯨꯝꯂꯝꯃꯒꯦ ꯍꯥꯏꯁꯤꯅꯤ
ꯀꯅꯥꯅ ꯀꯅꯥꯅꯕꯤꯖꯛꯄꯣ ꯄꯥꯏꯈꯠꯄ꯭ꯔꯣ
ꯈꯔ ꯐ꯭ꯔꯦꯁ ꯑꯣꯏꯕ ꯑꯃꯅ ꯄꯥꯏꯈꯠꯂꯦ ꯑꯗꯨꯁꯨ ꯐꯣꯟꯒꯤ ꯇ ꯅꯠꯇꯕ
ꯑꯣ
ꯑꯗꯨꯗꯒꯤ ꯁꯔꯗ ꯄꯥꯏꯍꯜꯂꯦꯕꯀꯣ
ꯎꯝ
ꯁꯔꯠꯇ ꯖꯥꯠꯖꯥꯠ ꯉꯥꯡꯕꯅꯦ ꯑꯗꯨꯒ ꯍꯌꯦꯡꯁꯦ ꯑꯌꯨꯛꯇ ꯑꯃꯨꯛꯀ ꯃꯣꯏꯁꯦ ꯂꯣꯏꯅ ꯍꯜꯂꯛꯑꯦꯕꯀꯣ ꯐꯣ ꯏꯟ ꯇꯧꯕꯗ ꯋꯥ ꯀꯔꯤꯝ ꯉꯥꯡꯕꯤꯗ꯭ꯔꯦ ꯑꯣꯖꯥꯅꯁꯨ ꯑꯗꯨꯒ ꯐꯣꯂꯤꯟ ꯂꯣꯏꯔꯒ ꯀ꯭ꯂꯥꯁ ꯆꯠꯂꯒꯦꯅ ꯇꯧꯔꯤꯉꯩꯗ ꯅꯣꯏ ꯗ꯭ꯔꯦꯁꯤꯡ ꯇꯧꯗꯁꯨ ꯌꯥꯔꯦ ꯕ꯭ꯂꯦꯡꯀꯦꯠꯀ ꯄꯤꯂꯣꯒ ꯄꯨꯔꯒ ꯆꯆꯥ ꯈꯔꯥꯏ
ꯑ ꯑꯔ ꯆꯒ꯭ꯂꯁ ꯍꯥꯥ ꯒ ꯑ ꯇ ꯏ ꯆꯀꯤ ꯍꯥꯏ
ꯌꯥ ꯃꯨꯂꯣꯅꯃ
ꯂꯣꯏ ꯆꯠꯈ꯭ꯔꯦꯅꯦ ꯑꯩ ꯈꯟꯗ ꯂꯩꯍꯧꯨꯔꯕꯅꯤꯅꯦ
ꯗꯥꯎꯅꯦ ꯅꯟ ꯆꯠꯇ ꯍꯧꯗ
ꯆꯠꯇꯕ ꯑꯩꯅ ꯂꯥꯁꯤꯇ ꯑꯦꯛꯁꯤꯗꯦꯟ ꯇꯧꯔꯕ ꯋꯥꯅꯅꯕ ꯕꯗꯤꯒꯤ ꯆꯄꯗ ꯑꯩ ꯒꯥꯔꯤ ꯃꯆꯥ ꯊꯧꯕ ꯑꯗꯨꯒ ꯇ꯭ꯔꯛ ꯁꯒꯣꯂꯥꯏꯗ ꯀꯟꯅ ꯊꯧꯔꯛꯄ ꯑꯩꯒꯤ ꯕꯥꯛꯒꯤ ꯂꯈꯣꯏ ꯄꯦ ꯌꯥꯌꯥ ꯍꯥꯏꯗꯔꯗ ꯃꯥꯡꯥꯡꯈ꯭ꯔꯦ
ꯅꯪꯗꯤ
ꯑꯩꯁꯨ ꯀꯣꯃꯥꯗ ꯇꯥꯔꯕꯅꯦ ꯑꯗꯨ ꯃꯊꯅꯦ
ꯈꯨꯗꯉꯩ ꯍꯧꯒꯠꯄ
ꯍꯥꯥ ꯍꯥ ꯑꯃ ꯍꯦꯟꯅ ꯇꯨꯝꯃꯒ ꯍꯧꯒꯠꯂꯃꯤ
ꯌꯥꯝ ꯐ꯭ꯔꯦꯁ ꯑꯣꯏꯔꯕꯅꯤꯅ ꯍꯧꯒꯜ ꯊꯥ ꯑꯃ ꯇꯨꯝꯈ꯭ꯔꯕꯅꯤꯅ
ꯑꯁ ꯍꯧꯒꯠꯀꯥꯟꯗ ꯀꯣꯛꯁꯨ ꯇꯥꯡꯔꯝꯃꯦ ꯂꯨꯀꯣꯛ ꯑꯣꯏꯔꯝꯃꯅꯤ ꯃꯣꯏꯅꯦ ꯇ꯭ꯔꯨ ꯑꯣꯏꯔꯝꯃꯦꯕ
ꯀꯔꯤꯒꯤꯔꯥ ꯅꯀꯣꯛ ꯁꯣꯛꯄꯒꯤꯔꯣ
ꯍ ꯃ ꯀꯩꯅꯣ ꯎ ꯗꯥꯛ ꯂꯩꯕꯀꯣ ꯏ ꯑꯀꯪꯕ ꯂꯩꯕ
ꯑꯣ ꯑꯗꯨꯗ ꯁꯉꯦ
ꯑꯣ ꯂꯧꯊꯣꯛꯑꯅꯤꯡꯉꯥꯏ ꯏꯁꯇꯤꯆ ꯇꯧꯕ ꯃꯥꯜꯂꯦꯕ ꯑꯗꯀꯦ ꯑꯁ ꯑꯩ ꯐꯥꯎ ꯈꯪꯕꯅꯦ ꯃꯤꯡꯁꯤꯅꯤ ꯀꯅ ꯈ
ꯀꯆꯤꯟ ꯀꯨꯃꯥꯔ ꯂꯩꯕꯗ ꯀꯔꯤ ꯗ꯭ꯔꯤꯝ ꯇꯧꯕ꯭ꯔꯣ ꯀꯔꯤ ꯃꯪ ꯃꯪꯕ꯭ꯔꯣ
ꯈꯪꯗ꯭ꯔꯦ ꯅ ꯂꯩ
ꯍꯧꯖꯤꯛꯇꯤ ꯀꯩꯝ ꯇꯧꯗ꯭ꯔꯦ
ꯉꯥꯎꯕ ꯍꯥꯏꯌꯦꯦ ꯃꯣꯏ ꯑꯣꯄꯔꯦꯁꯟ ꯇꯧꯕꯗꯣ ꯍꯤꯗꯥꯛ ꯀꯥꯞꯄꯝꯕꯗꯣ
ꯑ ꯑꯦꯅ ꯑꯦꯁꯇꯁ ꯍꯥꯏꯗꯤ
ꯎꯝ
ꯍꯧꯖꯤꯛꯇꯤ ꯀꯩꯝ ꯇꯧꯗ꯭ꯔꯦ
ꯀꯩꯝ ꯇꯧꯗꯦꯗ ꯀꯨꯏꯔꯦ
ꯅꯠꯇꯦꯗ ꯅꯈꯨꯠ ꯅꯈꯣꯡ ꯑꯃ ꯁꯣꯛꯄꯒꯨꯝꯃ
ꯀꯩꯝ ꯇꯧꯗꯤꯌꯦ
ꯍꯩꯅꯤ
ꯃꯥꯏꯗ ꯏꯁꯇꯤꯆ ꯂꯩꯔꯦ ꯑꯗꯨ ꯈꯛꯇꯅꯤꯗ ꯈꯣꯡ ꯈꯨꯠꯇꯗꯤ ꯀꯩꯝ ꯇꯧꯗꯦ ꯒꯥꯔꯤꯗꯣ ꯄꯥꯝꯃꯨꯏꯌꯦ ꯈꯜꯂꯨꯔꯒ
ꯀꯔꯤ ꯒꯥꯔꯤꯔꯣ
ꯕꯥꯏꯛꯅꯤ ꯃꯆꯦꯠ ꯃꯆꯦꯠ ꯇꯥꯔꯕꯅꯦ ꯃꯥꯟꯒ ꯇ꯭ꯔꯛꯅ ꯀꯩꯅꯣ ꯇꯛꯈꯥꯏꯕꯅꯤꯅꯀꯣ
ꯑꯣ ꯇꯥꯕ ꯅꯠꯇꯦꯕ ꯇꯛꯄꯅꯦꯕ ꯑꯣ
ꯑꯩꯕꯨ ꯂꯝꯕꯤ ꯃꯇꯥꯏꯗ ꯊꯣꯝꯗꯧꯔꯝꯃꯒꯀꯣ
ꯅꯪꯅ ꯍꯥꯏꯕ ꯃꯑꯣꯡꯗ ꯅꯣꯛꯅꯤꯡꯉꯤ
ꯁꯨꯄꯔ ꯃꯦꯟꯅꯤ ꯀꯩꯗꯧꯔꯒꯦ
ꯁꯨꯄꯔꯃꯦꯟꯗꯣ ꯑꯗꯨ ꯅꯨꯃꯤꯠꯇꯣ ꯌꯥꯝ ꯋꯥꯔ ꯃꯥꯜꯂꯦ ꯊꯥ ꯑꯃ ꯇꯨꯝꯕꯗ
ꯑꯗꯨ ꯃꯛꯇꯝꯗꯤ ꯁꯨꯄꯔ ꯕꯣꯏꯅꯤꯍꯦ
ꯑꯣ ꯃꯦꯟ ꯅꯠꯇꯦꯕ ꯕꯣꯏꯅꯤ ꯑꯥꯏꯁꯤ ꯑꯥꯏꯁꯤ ꯈꯪꯉꯦ
ꯎꯝ ꯑꯩ ꯀꯣꯂꯦꯖ ꯂꯣꯏꯔꯝꯗꯥꯏꯗꯔ ꯈꯪꯗꯦꯅꯦ ꯑꯗꯨ ꯀꯣꯂꯦꯖ ꯀꯥꯕ ꯂꯣꯏꯔꯕ ꯃꯇꯝꯗꯔ ꯀꯥꯎꯔꯦꯗ ꯀꯣꯂꯦꯖ ꯀꯔꯤꯉꯩꯗꯔ ꯀꯨꯏꯗꯤ ꯀꯨꯏꯔꯦ ꯑꯩ ꯀꯣꯂꯦꯖ ꯂꯣꯏꯔꯝꯗꯥꯏꯗ ꯑꯣꯏꯔꯝꯒꯅꯤ
ꯑꯩꯗꯤ ꯉꯁꯥꯏ ꯀꯣꯜ ꯇꯧꯔꯛꯄꯗꯣ ꯅꯪꯅꯦ ꯍꯥꯏꯔꯒ ꯄꯥꯏꯈꯠꯄ ꯁꯥꯔꯨꯕ ꯅꯣꯛꯇꯕꯗꯨꯗ ꯁꯤꯗꯤ ꯃꯥ ꯅꯠꯇꯦꯍꯦ
ꯑꯦꯍꯦꯍꯦ
ꯃꯤꯡꯗꯣ ꯀꯤꯗꯍꯧꯕ ꯑꯗꯨꯒꯤ ꯑꯩꯗꯤ ꯅꯪꯅꯤ ꯍꯥꯏꯔꯒ ꯋꯥꯠꯊꯤꯗꯧꯔ ꯂꯩꯔ ꯅꯣꯛꯇꯕꯗꯨꯗ ꯑꯁ ꯁꯤꯗꯤꯃꯥꯅꯠꯇꯦ
ꯀꯩ ꯃꯤꯡꯅꯣ ꯀꯩ ꯏꯁꯄꯦꯜꯂꯤꯡꯗ ꯂꯩ ꯍꯥꯏꯕꯅꯣ
ꯑꯥ ꯍꯥꯏꯕ ꯌꯥꯗꯕꯅꯦ ꯑꯗꯨꯗꯣ
ꯅꯠꯇꯦ ꯅꯪ ꯑꯩꯒꯤ ꯃꯤꯡꯁꯦ ꯀꯃꯥꯏꯅ ꯁꯦꯞ ꯇꯧꯕꯅꯣ ꯍꯥꯏꯕꯅꯤ
ꯑꯣ ꯉꯔꯥꯡ ꯍꯥꯏꯕꯗꯨꯗꯤ
ꯑꯣꯍꯣ ꯅꯪ ꯑꯗꯨ ꯅꯪꯁꯨ ꯀꯥꯎꯔꯕ
ꯅꯠꯇꯦ ꯑꯁꯤ ꯑꯁꯤꯗ ꯂꯥꯛꯄꯗꯤ ꯃꯤꯡ ꯇꯣꯡꯉꯥꯜꯂꯦꯅ
ꯑꯣ ꯑꯣ ꯑꯣ ꯑꯏꯝ ꯁꯣꯔꯤ
ꯑꯗꯨꯒꯤꯅꯦ ꯑꯗꯨꯒꯤ ꯈꯪꯗꯕ ꯅꯠꯇ꯭ꯔꯗꯤ ꯈꯪꯉꯅꯤꯅ ꯄꯤꯗ ꯍꯧꯕꯗꯨꯅ ꯄꯤꯗ ꯍꯧꯕꯗꯨꯗ ꯑꯩꯗꯤ ꯑꯁ ꯀꯅꯥꯔ ꯑꯦ ꯑꯩꯗꯤ ꯅꯪ ꯋꯥꯗꯣ ꯌꯥꯝ ꯉꯥꯡꯕ ꯁꯥꯕꯅꯦ ꯑꯗꯨꯒ ꯅꯣꯛꯇꯕꯁꯨ ꯀꯨꯏꯔꯕꯁꯨ ꯑꯣꯏꯔꯣꯕ
ꯅꯧꯁꯗꯤ ꯅꯧꯁꯗꯤ ꯅꯠꯇ ꯑꯦ ꯍꯥꯏꯕ ꯋꯥꯅꯤ ꯅꯪ ꯍꯟꯅꯥ ꯈꯜꯂꯤꯖꯦ
ꯉꯥꯏꯇꯗꯨꯒꯕꯨꯗꯤ ꯃꯤꯅꯣ ꯃꯤꯅ ꯋꯥꯁꯤ ꯇꯔ ꯀꯩꯁꯨ ꯅꯣꯛꯇꯕꯤꯗ ꯎꯝ ꯇꯧꯋꯦ ꯑꯗꯨꯕꯨ ꯀꯅꯥꯅ
ꯅꯪ ꯄꯊꯥ ꯆꯥꯕꯒꯤ ꯋꯥꯈꯜ ꯇꯣꯡꯉꯥꯟꯜꯂ ꯃꯥꯜꯂꯦ
ꯍꯥ
ꯄ꯭ꯔꯊꯥ ꯆꯥꯔꯨꯕꯤ ꯋꯥꯈꯜ ꯇꯣꯡꯉꯥꯟꯗ ꯃꯥꯜꯂꯦꯕ
ꯑꯗꯨꯗꯨꯅꯦ ꯃꯣꯏꯁꯨꯦ ꯀꯩꯅꯩꯅ ꯋꯥ ꯍꯥꯐꯦꯄꯔ ꯊꯥꯗꯦ
ꯆꯥꯔꯨꯕꯅꯨꯀꯣ ꯃꯃꯣ ꯑꯣꯏꯅ ꯆꯥꯔꯣ
ꯄꯩꯁꯥ ꯂꯣꯏꯈ꯭ꯔꯦ
ꯌꯥꯔꯦ ꯇꯅꯤꯗꯦ
ꯑꯁꯦ ꯐꯥꯏꯔꯒ
ꯅꯨꯄꯤꯁꯤꯡꯗꯤ ꯄꯩꯁꯥ ꯂꯩꯁꯨ ꯂꯩꯇꯦ ꯍꯥꯏꯕꯗꯨꯅꯤ ꯅꯨꯨꯄꯥꯗꯤꯀꯣ ꯑꯁꯦꯡꯕ ꯂꯨꯄꯥ ꯇꯔꯥ ꯂꯩꯔꯁꯨ ꯇꯔꯥꯀꯛ ꯑꯣꯏꯔꯁꯨ ꯂꯩꯔꯗꯤ ꯄꯩꯁꯥ ꯂꯩꯌꯦ ꯍꯥꯏꯗꯣꯏꯅꯦꯕ
ꯑꯣ ꯍꯣ ꯖꯦꯔꯣ ꯕꯦꯂꯦꯟꯁꯁꯦ ꯀꯔꯤ ꯍꯥꯏꯒꯦꯔ ꯑꯃꯅ ꯍꯥꯏꯔꯛꯑꯣꯗꯣ
ꯑꯩꯒꯤ ꯑꯦꯀꯥꯎꯟꯗ ꯂꯨꯄꯥ ꯀꯌꯥ ꯂꯩꯗꯧ ꯃꯥꯥꯟꯒꯦ ꯍꯧꯖꯤꯛ
ꯅꯪ
ꯁꯨꯝ ꯦꯁ ꯇꯧꯕ ꯍꯣꯏ
ꯃꯦ ꯕꯤ ꯐꯥꯏꯚ ꯊꯥꯥꯎꯖꯟ
ꯐꯥꯏꯚ ꯊꯥꯎꯖꯟꯗꯀꯣ ꯖꯦꯔꯣ ꯂꯣꯏ ꯀꯛꯈ꯭ꯔꯣ
ꯑꯦꯁꯤ
ꯑꯗꯨꯀ ꯄꯥꯏꯁꯇ ꯑꯦꯇꯤ ꯑꯦꯇꯤ ꯁꯝꯊꯅꯤ
ꯑꯩꯅ ꯖꯦꯔꯣ ꯄꯣꯏꯟ ꯁꯚꯦꯟꯇꯤ ꯑꯦꯠ ꯔ ꯂꯩꯣꯏꯕꯅꯤ
ꯃꯉꯥ ꯃꯈꯥꯏꯗꯤ ꯍꯦꯜꯂꯦ
ꯌꯥꯝ ꯐꯩꯗꯅ ꯅꯪꯒꯤꯗꯤ ꯑꯗꯨꯗꯤ
ꯑꯁ ꯌꯥꯝ ꯄꯥꯕꯅꯦ ꯑꯆꯥ ꯄꯣꯠ ꯆꯥꯅꯤꯡꯗꯦ ꯍꯥꯏꯔꯛꯑꯣ
ꯍꯥꯏꯔ ꯀꯦ ꯍꯥꯏꯔ ꯀꯦ
ꯑꯦ ꯑꯣ ꯉꯁꯤ ꯆꯨꯞꯄ ꯀꯔꯤꯝ ꯆꯥꯗ꯭ꯔꯁꯨ ꯌꯥꯔꯕꯣ
ꯁꯤꯒꯅꯤꯗ ꯉꯁꯤꯅꯦꯅꯤ
ꯑꯩꯅ ꯈꯜꯂꯨꯁꯦ ꯅꯪ ꯑꯗꯨꯒꯤ ꯏꯁꯇꯦꯖꯇꯤ ꯌꯧꯗ꯭ꯔꯤꯗ
ꯀ ꯍꯥꯏꯅꯔꯕ꯭ꯔꯣ
ꯐꯤꯒꯔ ꯇꯣ
ꯔꯠꯇꯍ ꯑꯗꯨꯗꯨꯁꯔꯤ ꯃꯅꯥꯠꯇ
ꯅꯠꯇꯦ ꯑꯗꯨꯒꯤ ꯏꯁꯇꯦꯖ ꯐꯥꯎꯗꯤ ꯌꯧꯗ꯭ꯔꯤ ꯍꯥꯏꯕ ꯈ ꯅꯣꯏꯕꯁꯨ ꯅꯠꯇꯕ ꯀꯥꯡꯪꯕꯁꯨ ꯅꯠꯇꯕ
ꯅ ꯌꯁ ꯅ ꯇꯣ ꯀꯥꯎ ꯀꯁ ꯅꯠꯇꯣ ꯑꯩ ꯏꯕꯦꯜꯗ ꯆꯥꯛꯥ ꯍꯥꯏꯔꯗꯤ ꯐꯣꯔꯇꯤ ꯑꯩꯠ ꯆꯥ ꯍꯟꯗ꯭ꯔꯗꯤ ꯐꯣꯔꯇꯤ ꯐꯥꯏꯚ
ꯎ
ꯎ ꯅꯩꯗ꯭ꯔꯣ
ꯅꯌꯦ ꯅꯌꯦ ꯑꯁ ꯑꯩꯁꯨ ꯋꯦꯠ ꯍꯦꯟꯃꯜꯂꯨꯕꯒꯤ ꯆ ꯈꯔ ꯂꯦꯐ ꯁꯔ
ꯂꯩꯦꯕꯅ ꯀ
ꯍꯞꯇꯥꯗ ꯑꯃꯨꯔꯛꯇꯤ ꯐꯥꯁꯇꯤꯡ ꯇꯧꯔꯅꯤ ꯑꯩ
ꯌꯥꯔꯦ ꯑꯣꯏꯔꯣꯏꯗꯨꯅ ꯍꯞꯇꯥꯗ ꯃꯔꯛ ꯐꯥꯁꯇꯤꯡ ꯁꯣ
ꯁꯟꯗꯦꯗ ꯐꯥꯁꯇꯤꯡ ꯇꯧꯔꯅꯤ
ꯀꯩꯔꯣ ꯆꯥꯅꯤꯡꯕ ꯆꯥꯕꯗꯨꯕꯨ ꯀꯔꯤ ꯀꯥꯏꯕ꯭ꯔꯥ
ꯆꯝꯈꯥꯏ
ꯆꯁ
ꯀꯣꯂꯦꯁꯇ꯭ꯔꯣꯜꯁꯨ ꯋꯥꯡꯗꯣꯏꯅꯦ ꯕ꯭ꯂꯠ ꯄ꯭ꯔꯦꯁꯔꯁꯨ ꯋꯥꯡꯗꯣꯏꯅꯦ
ꯈꯨꯜ ꯂꯪꯁ ꯀꯩꯅꯣ ꯌꯥꯝ ꯆꯥꯏꯅ ꯅꯥꯄꯤ ꯑꯦꯟꯅ ꯄꯤꯌꯥ ꯦꯖꯤꯇꯦꯕꯜꯁ
ꯅꯅꯥꯄꯤꯤꯖꯤ
ꯁꯣꯏ ꯄꯅꯤꯅꯦ
ꯑꯗꯨꯃꯥꯏꯅ ꯆꯥꯔꯒꯗꯤ ꯍꯤꯡꯅꯤꯌꯦ
ꯅꯥꯄꯤ ꯁꯣꯏꯔꯦ
ꯍꯥꯃꯦꯡꯗꯤ ꯅꯠꯇꯦꯀꯣ
ꯃꯥꯅꯦ ꯃꯥꯅꯤ ꯑꯩꯅ ꯁꯣꯏꯈꯤꯕꯒꯤꯅꯦ ꯍꯧꯖꯤꯛꯀꯤ ꯑꯗꯨꯗꯤ ꯅꯍꯥꯟꯁꯨ ꯅꯍꯥꯟꯁꯨ ꯀ ꯉꯔꯥꯡꯁꯨ ꯀꯅꯥꯅꯔ ꯀꯔꯤ ꯃꯊꯦꯜ ꯆꯥꯕ꯭ꯔꯥ ꯍꯥꯏꯔꯒ ꯅꯅꯥ ꯄꯤꯖꯥ ꯍꯥꯏ ꯀꯅꯥꯅ ꯎꯝ ꯑꯩꯅ ꯑꯩꯅ ꯍꯪꯕ ꯃꯥꯕꯨ ꯒꯥꯔꯤ ꯃꯊꯆꯥ ꯆꯥꯕ꯭ꯔ ꯍꯥꯏꯔꯒ ꯅꯥꯄꯤ ꯆꯥꯏꯅ
ꯑꯦꯗꯤ ꯍꯥꯏꯖꯗꯤ ꯀ
ꯍꯥ
ꯑꯩꯗꯤ ꯍꯥꯏꯖꯗꯦꯀꯣ
ꯍꯥꯏꯗꯦ ꯍꯥꯏꯗꯦ
ꯅꯪ ꯈꯣꯟꯁꯤꯁ ꯏꯆꯥ ꯅꯨꯨꯄꯤ ꯈꯣꯟ ꯌꯥꯝ ꯃꯥꯟꯕ ꯇꯥꯔꯦ
ꯅꯆꯥꯅꯨꯄꯤ ꯂꯩꯈ꯭ꯔꯕꯣ
ꯏꯆꯟ ꯅꯨꯄꯤ ꯍꯥꯏꯕ
ꯑꯣ
ꯏꯃꯥꯕꯣꯛ ꯃꯆꯥ ꯏꯝꯐꯥꯜ ꯑꯃ ꯂꯩꯌꯦꯕꯀꯣ ꯃꯥꯁꯦ ꯍꯟꯗꯛ ꯀ꯭ꯂꯥꯁ ꯑꯦꯂꯚꯦꯟꯒꯨꯝꯕ ꯀꯥꯔꯝꯃꯅꯤ ꯋꯥꯉꯥꯡꯗꯣ ꯅꯪꯒ ꯀꯦ ꯍꯥꯏꯥꯏꯁ
ꯃꯅꯕ
ꯎꯝ ꯈꯟꯖꯦꯜ ꯆꯣꯂꯤꯁ ꯇꯪ ꯃꯅꯦ ꯃꯥꯅꯗꯤ ꯄꯥꯛ ꯉꯣꯛꯇꯕ
ꯑꯩꯗꯤ ꯅꯣꯛꯄꯗꯤ ꯇꯣꯛꯇꯤ ꯇꯣꯛꯈ꯭ꯔꯪꯅꯦꯍ
ꯎꯝ ꯑꯃꯨꯛꯀ ꯍꯧꯔꯕ ꯑꯩꯉꯣꯟꯗ ꯐꯣꯟ ꯇꯧꯕꯒꯤ
ꯃꯤꯗꯗꯣꯛꯃꯜꯗꯦ ꯍꯥꯏꯕꯒꯦ ꯇꯣꯛꯈ꯭ꯔꯅꯤ
ꯑꯗꯨꯗꯝ ꯅꯨꯄꯤꯁꯤꯅꯤꯀꯣ ꯂꯩꯁꯥ ꯐꯥꯔꯛꯑꯀꯥꯟꯗ ꯇꯥꯕ
ꯇ
ꯌꯦꯟ ꯃꯊꯤ ꯐꯥ ꯎꯔꯒ ꯅꯣꯛꯅꯤꯡꯉꯤ ꯍꯥꯏꯁꯦ
ꯅꯍꯥꯟꯁꯨ ꯑꯩꯅꯣ ꯃꯦꯡꯒꯣ ꯑꯗꯨꯝ ꯌꯦꯡꯉꯒ ꯂꯩꯕ ꯃꯦꯡꯒꯣ ꯇ꯭ꯔꯤ ꯑꯗꯨꯒ ꯃꯦꯡꯒꯣ ꯑꯃ ꯇꯥꯔꯛꯄ ꯑꯗꯨ ꯅꯣꯛꯉꯔꯗꯤ ꯁꯤꯔꯔꯦ ꯀꯔꯤ ꯃꯔꯝ ꯏꯌꯥ ꯈꯪꯗ ꯆꯗ ꯑꯗꯨ ꯃ ꯇꯥꯔꯛꯑꯒ ꯤꯡꯈꯥꯒ ꯄꯥꯡꯅꯕꯅ ꯅꯣꯛꯔ ꯐꯩꯅ
ꯑ ꯅꯪ ꯒꯥꯔꯤ ꯊꯧꯕ ꯍꯩꯕ꯭ꯔꯣ